ꯀꯩꯅꫭ
ꯃꫭꯏ ꯑꯁ ꯃꯩ ꯃꯨꯠꯄꯒꯤ ꯁꯥꯕꯅ ꯂꯣꯏꯔꯦꯍꯦ
ꯁꯥꯕꯕꯨꯗꯤ ꯁꯤꯗꯁꯨ ꯁꯥꯏꯍꯦ
ꯍꯁ ꯂꯩꯕ ꯉꯝꯗ꯭ꯔꯦ ꯁꯤꯒꯗꯧꯔꯥꯦ ꯅꯨꯡꯁꯥꯁꯦ ꯖꯥꯠ ꯑꯃ ꯇꯧꯋꯦꯅ
ꯑ
ꯑꯁ ꯀꫭꯛ ꯉꯥꯎꯋꯤꯍꯦ ꯇꯨꯝꯃꯒ ꯍꯧꯒꯠꯄꯁꯦ
ꯑꯩꯁꯨ ꯁꯤ ꯅꯨꯡꯁꯥ ꯃꯔꯛꯇꯅꯦ ꯂꯩꯔꯤꯁꯦ
ꯅꯣꯡ ꯇꯥꯒꯗꯕ ꯃꯥꯜꯂꯦꯕꯨ ꯅꯣꯡ ꯇꯥꯔꯛ ꯄ꯭ꯔꯣ
ꯑꯩꯁ ꯅꯨꯡꯁꯥꯀꯟꯅ ꯁꯥꯔꯤꯉꯩꯖꯤꯗ
ꯅꯨꯡꯁꯥꯁꯦ ꯂꯣꯠꯈ꯭ꯔꯦ
ꯑꯩꯕꯨ ꯏꯀꯥꯏꯔ ꯃꯥꯜꯂꯤ
ꯑꯩ ꯁꯥꯕꯅ‌ ꯁꯤꯒꯗꯧꯔꯦ ꯁꯤꯗꯗꯤ
ꯀꯔꯤꯅꯣ ꯑꯆꯥꯄꯣꯠ ꯆꯥꯅꯤꯡ ꯂꯛꯑꯦ ꯇꯧꯔꯤꯁꯦ ꯑꯩ
ꯗꯨꯀꯥꯟꯗ ꯆꯠꯂꯒ ꯂꯩꯔꯨꯔꯣ
ꯑꯁꯤꯗꯗꯤ ꯑꯩꯅ ꯆꯥꯅꯤꯡꯕꯗꫭ ꯂꯩꯇꯦꯕ ꯑꯩꯗꯤ ꯆꯧꯒꯨꯝꯕ ꯆꯥꯅꯤꯡꯉꯦꯕ ꯌꯥꯗ꯭ꯔꯦꯕ ꯂꯥꯏꯅꯥꯗꯨ
ꯅꯪ ꯍꯩꯕ ꯅꯠꯇ꯭ꯔꯣ ꯑꯗꯨ ꯍꯧꯔ ꯆꯥꯔꯣ ꯀꯩꯅꯣ
ꯍꯧꯒꯗꯕꯁꯦ ꯄꯩꯁꯥꯅꯤꯅꯦ ꯕꯦꯝꯃ
ꯄꯩꯁꯥ ꯄꯩꯁꯥ ꯄꯩꯁꯥ ꯂꯩꯔꯗꯤ ꯂꯣꯏꯅ ꯌꯥꯔꯦ ꯄꯩꯁꯥ ꯂꯩꯇ꯭ꯔꯗꯤ ꯌꯥꯗ꯭ꯔꯦ ꯎꯄꯥꯏ ꯂꯩꯇꯦ
ꯎꯝ
ꯍꯝ
ꯅꯨꯡꯁꯥꯅ ꯁꯥꯕꯅꯦ꯫
ꯅꯪ ꯂꯥꯁ ꯌꯔꯗꯣ ꯈ꯭ꯔꯤꯁꯃꯥꯁꯀꯤ ꯂꯥꯛꯑꯦꯀꯣ?
ꯂꯥꯛꯑꯦ ꯍꯣꯏ꯫ ꯑꯩꯗꯤ ꯈ꯭ꯔꯤꯁꯃꯥꯁꯀ ꯊꯣꯛꯇꯦꯅꯦ ꯅꯥꯕꯒꯤ꯫
ꯍꯥꯥ
ꯑꯩꯗꯤ ꯈ꯭ꯔꯤꯁꯃꯥꯁꯀ ꯊꯣꯛꯇꯦꯕ ꯅꯥꯕꯒꯤ꯫
ꯑꯁ ꯌꯨꯝꯗ ꯂꯥꯛꯑꯒ ꯅꯥꯔꯒ꯫ ꯀꯔꯤꯒꯤ ꯅꯔꯤꯅꯣ?
ꯑꯁ ꯑꯩꯗꯤ ꯑꯁ ꯑꯁ꯫
ꯄꯩꯁꯥ ꯇꯥꯡ ꯄꯩꯁꯥ ꯇꯤꯡꯅꯕ꯫
ꯊꯥ ꯑꯃ ꯐꯥꯎꯅꯤ ꯊꯥ ꯑꯃꯅꯦ ꯅꯥꯔꯤꯁꯦ꯫
ꯑꯁ
ꯑꯥ
ꯑꯩꯈꯣꯏꯁꯦ ꯌꯨꯝꯗ꯫
ꯂꯩꯗꯕꯅꯤꯅ ꯑꯁ ꯄꯨꯟꯕꯁꯨ ꯐꯪꯗ꯭ꯔꯦ꯫
ꯑꯥ
ꯅꯨꯡꯉꯥꯏꯇ꯭ꯔꯦꯍꯦ꯫
ꯑꯗꯨꯅꯅꯦ ꯑꯁꯤꯗ ꯂꯥꯛꯑꯣ꯫
ꯌꯨꯝꯗꯗꯤ ꯂꯩꯕ ꯅꯨꯡꯉꯥꯏꯇꯦ꯫
ꯂꯧꯗ ꯆꯠꯂꯒꯀꯣ ꯑꯁ ꯀꯔꯤ ꯀꯔꯤꯅꯣ ꯁꯦꯝꯃꯒ, ꯆꯥꯕꯗꯣ ꯑꯁ ꯆꯥꯅꯤꯡꯂꯛꯑꯦꯅ ꯑꯗꯨꯒꯤ ꯃꯇꯝꯅ ꯍꯦꯟꯅ ꯅꯨꯡꯉꯥꯏꯌꯦ꯫
ꯐꯣꯟ ꯄꯥꯏ ꯂꯩꯃꯤ ꯐꯣꯟ ꯀꯩꯅꯣ ꯇꯧꯗꯤꯉꯥꯏꯗ,
ꯑꯥꯎ ꯐꯣꯟ ꯊꯣꯛꯇꯅꯤꯉꯥꯏꯗ꯫
ꯍꯦꯛ ꯀꯤꯄꯦꯠꯀ ꯄꯥꯏꯕꯗꯣ꯫
ꯎꯝ ꯑꯗꯨꯒꯤ ꯃꯇꯝꯗ ꯅꯨꯡꯉꯥꯏ꯫
ꯇꯨ ꯊꯥꯎꯖꯟ ꯅꯥꯏꯟꯇꯤꯟꯗꯩ ꯍꯦꯟꯅ ꯅꯨꯡꯉꯥꯏꯕ ꯂꯩꯇ꯭ꯔꯦꯍꯦ꯫
ꯑꯗꯨ ꯆꯍꯤꯗꯗꯤ ꯑꯈꯣꯏ ꯂꯣꯏꯅ ꯄꯨꯜꯂꯦꯗꯅ꯫ ꯁ꯭ꯀꯨꯜ ꯆꯠꯂꯒ ꯍꯥ꯫
ꯅꯨꯡꯉꯥꯏꯕꯅꯤ ꯑꯗꯨ
ꯑꯩꯈꯣꯏꯁꯨ ꯀꯔꯤ ꯀꯔꯤꯅꯣ ꯇꯧꯔꯝꯕꯅꯤꯍꯦ ꯖꯥꯠ ꯖꯥꯠ꯫
ꯖꯨꯠ ꯖꯥꯠꯇꯣ꯫
ꯀꯩ ꯍꯥꯏꯔꯤ ꯂꯝꯕꯤꯗꯨ ꯅꯤꯡꯁꯤꯡꯂꯤꯕꯣ
ꯃꯐꯝꯗꯨꯗ ꯂꯥꯛꯑꯗꯤ ꯃꯥ ꯃꯥꯒꯤ ꯊꯣꯛ ꯊꯣꯛꯄ
ꯑꯦ ꯂꯣꯏ ꯃꯥꯡꯈ꯭ꯔꯅꯤ
ꯑꯣ
ꯑꯗꯨ ꯃꯇꯝꯅ ꯑꯁ ꯅꯨꯡꯉꯥꯏꯗ
ꯑꯗꯨ ꯃꯇꯝꯗꯣ ꯑꯃꯨꯛ ꯂꯥꯛꯅꯤꯡꯉꯦꯍꯦ ꯎꯝ ꯑꯗꯨ ꯃꯇꯝꯅ ꯍꯦꯟꯅ ꯅꯨꯡꯉꯥꯏꯔꯦ ꯍꯧꯖꯤꯛꯀꯥꯟꯒꯤꯗꯤ ꯌꯥꯗ꯭ꯔꯦ
ꯈꯣꯏꯁꯨ ꯊꯕꯛ ꯑꯃ ꯅꯨꯡꯉꯥꯏꯕ ꯊꯕꯛ ꯑꯃ ꯊꯤꯁꯤꯗ ꯂꯣꯏꯅ ꯄꯨꯟꯅ ꯂꯩꯔꯒ ꯅꯨꯡꯉꯥꯏꯊꯣꯛꯅꯕ
ꯁꯤ ꯂꯑꯣ ꯑꯗꯨꯒ ꯊꯤꯔꯣ
ꯎꯝ ꯊꯤꯔꯒꯦ ꯑꯩ ꯂꯥꯛꯑꯒꯦ ꯑꯇꯨꯇ ꯌꯥꯗ꯭ꯔꯦꯕ ꯌꯨꯝꯗ ꯂꯩꯕꯁ ꯁꯦ ꯕꯣꯔꯤꯡ ꯌꯥꯝ ꯆꯨꯑꯦꯕ
ꯌꯨꯝꯗ ꯂꯩꯕꯁꯦ ꯅꯣꯏꯁꯨ ꯅꯣꯏꯕꯅꯦ
ꯄꯩꯁꯥꯁꯨ ꯊꯣꯛꯇꯦ
ꯍꯣꯏ ꯑꯗꯨꯒ ꯄꯩꯁꯥꯁꯨ ꯃꯥꯡꯉꯤ
ꯎꯝ ꯄꯩꯁꯥ ꯊꯣꯛꯇ꯭ꯔꯒ ꯑꯆꯥꯄꯣꯠ ꯑꯃꯨꯛ ꯆꯥꯅꯤꯡꯂꯛꯀꯅꯤ
ꯑꯥ
ꯑꯩꯒꯤ ꯄꯩꯁꯥ ꯂꯧꯈꯤꯕꯁꯨ ꯄꯤꯔꯛꯇꯕꯒꯤꯅꯤꯅꯦ ꯑꯩꯁꯦ ꯑꯗꯣ ꯄꯤꯔꯛꯑꯗꯤ ꯑꯥ ꯊꯕꯛ ꯑꯃ ꯊꯤꯕ ꯇꯥꯔꯦ ꯑꯗꯨꯁꯨ ꯑꯁ ꯆꯍꯤ ꯑꯅꯤ ꯑꯍꯨꯝ ꯊꯕꯛ ꯁꯨꯔꯒ ꯁꯦꯚꯤꯡ ꯇꯧꯗꯕꯁꯦ ꯑꯁ ꯌꯥꯝ ꯆꯥꯛꯈ꯭ꯔꯦꯗ ꯌꯥꯗ꯭ꯔꯦꯗ
ꯁꯤꯚꯡꯒ ꯇꯧꯗ꯭ꯔꯣ
ꯁꯦꯚꯤꯡ ꯇꯧꯗ꯭ꯔꯦꯅꯦ
ꯅꯣꯏꯗꯤ ꯈꯔ ꯐꯩꯌꯦ ꯑꯁ ꯏ ꯑꯁ ꯁꯤꯗꯗꯤ ꯑꯈꯣꯏꯗꯤ ꯑꯁ ꯀꯩꯅꯣ ꯂꯩ ꯔꯦꯟ ꯂꯩꯕꯅꯤꯅ ꯌꯥꯗꯦꯅꯦ
ꯔꯦꯟ ꯂꯩꯇꯕ ꯃꯐꯝꯗ ꯊꯤꯒꯗꯕꯅꯦ ꯊꯕꯛꯇꯣ
ꯊꯕꯛꯁꯨ ꯑ ꯃꯣꯏꯅ ꯂꯣꯏꯅ ꯄꯤꯒꯗꯕꯗꯣ
ꯎꯝ
ꯄꯩꯁꯥ ꯌꯥꯝꯗ꯭ꯔꯁꯨ ꯑꯗꯨꯅ ꯁꯦꯚꯤꯡ ꯇꯧꯅꯕꯗꯣ ꯊꯣꯛꯑꯦꯕ
ꯍꯣꯏ ꯑꯗꯨ ꯈ ꯍ ꯑꯗꯨ ꯑꯣꯏꯅ ꯈꯔ ꯐꯩꯌꯦ ꯑꯗꯣ ꯃꯄꯨꯗꯣ ꯐꯗ꯭ꯔꯗꯤꯀꯣ ꯑꯁ ꯅꯨꯡꯉꯥꯏꯔꯣꯏꯅꯦ
ꯎꯝ ꯑꯗꯨꯁꯨ ꯂꯩꯕ ꯋꯥꯕꯅꯤ
ꯑꯗꯨꯨꯅꯤꯅꯦ
ꯑꯥ꯫
ꯈꯣꯏ ꯈꯨꯟꯗꯁꯨ ꯐꯥꯚꯖꯤꯁꯨ ꯐꯪꯗꯦ ꯐ꯭ꯔꯤ ꯐꯪꯉꯗꯤꯀꯣ ꯑꯁ꯫ ꯔꯤꯆꯥꯔꯁꯦ ꯎꯞꯂꯤꯃꯤꯇꯦꯗ ꯑꯣꯏꯒꯗꯕꯅꯦꯕ꯫
ꯅꯨꯡꯉꯥꯏ ꯅꯦꯋꯛ ꯅꯨꯡꯉꯥꯏꯗꯕ ꯃꯥꯜꯂꯦꯀꯣ ꯍꯟꯗꯛꯁꯦ꯫
ꯅꯨꯡꯉꯥꯏꯇꯦ꯫
ꯑꯦ ꯅꯍꯥꯟ ꯂꯩꯕ ꯃꯇꯝꯗꯁꯨ ꯇꯋꯥꯔꯗꯣ ꯌꯥꯗꯦꯅꯦ꯫
ꯎꯝ
ꯊꯥꯎ ꯂꯩꯇꯦ ꯍꯥꯏꯔꯒꯀꯣ ꯃꯄꯨꯗꯣ ꯆꯦꯟꯈ꯭ꯔꯦ ꯍꯥꯏꯑꯦ꯫
ꯇꯋꯥꯔ ꯂꯩꯇꯕ ꯃꯇꯝꯗꯨꯅ ꯍꯦꯟꯅ ꯐꯔꯦꯗ ꯅꯦꯋꯥꯛꯁꯦ꯫
ꯍꫭꯏ꯫
ꯇꯋꯥꯔ ꯍꯥꯞꯄꯤꯕꯒꯤꯀꯣ ꯌꯥꯗ꯭ꯔꯦ ꯍꯧꯖꯤꯛꯇꯤ꯫
ꯇꯋꯥꯔ ꯂꯩꯔꯒ ꯍꯦꯟꯅ ꯐꯒꯗ꯭ꯔꯥ ꯍꯥꯏꯔꯒ꯫ ꯍꯦꯟꯅ ꯑꯃꯨꯛꯊꯤꯔꯦꯕ꯫
ꯍꫭꯏ
ꯇꯥꯋꯔꯒꯤ ꯍꯦꯛ ꯃꯈꯥꯗ ꯐꯝꯃꯗꯤ ꯐꯒꯗꯕ ꯃꯥꯜꯂꯦ꯫
ꯆꯠꯂꯨꯔꯣ ꯑꯗꯨꯗꯤ ꯇ꯭ꯔꯥꯏ ꯇꯧꯔꯨꯔꯣ꯫
ꯇ꯭ꯔꯥꯏ ꯇꯧꯁꯤꯔ ꯈꯪꯗꯦ꯫
ꯇ꯭ꯔꯥꯏ ꯇꯧꯔꯣ꯫
ꯑꯗꯨꯅ ꯑꯗꯨꯅ ꯐꯔꯗꯤ ꯑꯗꯨ ꯐꯔꯗꯤ ꯈꯣꯏꯗ ꯇꯋꯥꯔ ꯑꯃ ꯁꯥꯕꯤꯔꯤ꯫ ꯌꯥꯝꯅ ꯆꯥꯎꯗ꯭ꯔꯁꯨ꯫
ꯇꯥꯋꯔ ꯃꯅꯥꯛꯇ ꯐꯝ ꯇꯋꯥꯔ ꯃꯅꯥꯛꯇ ꯅꯦꯋꯥꯛ ꯅꯨꯡꯉꯥꯏꯔꯗꯤ ꯑꯁ꯫ ꯑꯩꯈꯣꯏ ꯈꯨꯟꯁꯤꯡꯁꯦ ꯃꯁꯥ ꯃꯁꯥꯒꯤ ꯇꯥꯋꯔ ꯁꯦꯝꯃꯅꯤꯅꯦ꯫
ꯑꯩꯁꯨ ꯁꯦꯝꯃꯅꯤ꯫
ꯌꯥꯔꯔꫭꯏꯍꯦ ꯑꯗꯨꯗꯤ꯫ ꯅꯪꯒꯤ
ꯑ ꯑꯩ ꯑꯩꯗꯤ ꯑꯩꯒꯤ ꯍꯥꯏꯒ ꯆꯞ ꯃꯥꯟꯅꯕ ꯇꯥꯋꯔ ꯁꯦꯝꯒꯅꯤ꯫
ꯑꯗ ꯑꯗꯨꯗꯤ
ꯌꯥꯗ꯭ꯔꯗꯤ ꯀꯥꯊꯣꯛ ꯀꯥꯖꯤꯟ ꯇꯧꯕꯗꯣ ꯌꯥꯝ ꯋꯥꯒꯅꯤꯕ꯫ ꯅꯦꯝꯃꯗꯤ ꯐꯥꯔꯦꯗꯅꯥ꯫
ꯑꯗꯨꯒꯤꯅꯦ ꯅꯨꯄꯥ ꯅꯨꯄꯥ ꯊꯤꯕꯁꯨ ꯀꯣ ꯌꯥꯝ ꯋꯥꯡꯕ ꯊꯤꯔꯨꯔꯨꯅꯨ꯫ ꯏ ꯌꯥꯝ ꯋꯥꯡꯅ ꯊꯤꯔꯨꯔꯗꯤ ꯐꯥꯏꯠ ꯇꯧꯕ ꯀꯥꯟꯗ ꯃꯃꯥꯏꯗꯒ ꯊꯤꯟꯕꯗꯣ꯫ ꯌꯧꯔꯣꯏꯕ ꯎꯝ ꯃꯃꯥꯏꯗ ꯊꯤꯟꯕ ꯌꯥꯎꯅꯕ ꯑꯩꯈꯣꯏꯒꯤ ꯂꯦꯡꯒꯥꯗ ꯊꯤꯒꯗꯕꯅꯤ
ꯌꯥꯝ ꯒꯥꯟ
ꯁꯥꯔꯁꯨ ꯅꯨꯡꯁꯤꯠ ꯂꯥꯛꯑꯗꯤ ꯌꯥꯝ ꯅꯨꯡꯉꯥꯏꯕꯅꯤꯗ
ꯔꯨꯝꯗꯗꯤ ꯂꯥꯛꯗꯅꯦ ꯔꯨꯝꯗꯗꯤ ꯈꯨꯨꯠꯁꯥ ꯑꯃꯅꯤ
ꯔꯨꯝꯗꯣ ꯊꯨꯒꯥꯏꯔꯣ ꯑꯗꯨꯗꯤ ꯂꯥꯛꯀꯅꯤ
ꯑꯦ ꯑꯩꯈꯣꯏꯗꯤꯀꯣ ꯈꯣꯏꯀꯣ
ꯑꯝ
ꯑꯁ ꯂꯩꯅꯦ ꯑꯗꯣ ꯑꯁ
ꯑꯝ
ꯌꯥꯗ꯭ꯔꯦ
ꯆꯤꯛꯒꯅꯤꯀꯣ
ꯍꯥꯥ
ꯆꯤꯛꯒꯅꯤꯕ
ꯍꯣꯢ ꯅꯍꯥꯟ ꯑꯁ ꯆꯤꯛꯄꯅꯦ ꯑꯩꯉꯣꯟꯗ ꯌꯥꯝ ꯅꯕꯥꯅꯦ ꯑꯗꯣ ꯑꯁ
ꯀꯂꯔꯗꯨ ꯀꯃꯥꯏꯅ ꯇꯧꯕ꯭ꯔꯥ
ꯑ ꯑꯗꯣ ꯍꯥ
ꯀꯂꯔ ꯗꯣ
ꯃꯨꯋꯦ ꯌꯦꯂꯣꯒ
ꯑꯥ ꯌꯦꯂꯣ ꯌꯦꯜꯂꯣꯕꯨꯗꯤ ꯌꯥꯝ ꯁꯥꯕꯅꯦꯍꯦ ꯁꯥꯊꯤꯕꯅꯤ ꯌꯥꯝꯅ
ꯑꯁ ꯌꯥꯏꯍꯦ ꯈꯨꯨꯟꯅꯥ ꯑꯃꯅꯦ
ꯑꯃ ꯇꯧꯔꯗꯤꯀꯣ ꯑꯁ ꯏꯪꯊꯝ ꯆꯥꯡꯉꯒ ꯅꯥꯕꯅꯦ ꯑꯗꯨꯗꯤ ꯑꯩꯗꯤ ꯀꯤꯔꯦꯍꯦ ꯌꯦꯂꯣꯒꯤꯗꯣ
ꯄꯣꯝꯗꯤ ꯄꯣꯝꯗꯦ ꯑꯗꯣ ꯑꯁ ꯅꯥꯕꯗꯤꯀꯣ
ꯎꯝ ꯌꯥꯝ ꯅꯥꯕꯅꯤ ꯈꯥꯡꯕ ꯉꯝꯗꯕꯅꯤ
ꯕ꯭ꯂꯦꯛꯇ ꯌꯥꯝ ꯅꯥꯕꯁꯨ ꯂꯩꯕꯅꯦ ꯑꯃ
ꯑꯩ ꯂꯧꯔꯒꯦꯅ ꯈꯜꯂꯤꯅꯦ ꯑꯗꯨ ꯀꯣꯏꯗꯣ ꯃꯣꯏꯅ ꯂꯧꯗꯕꯒꯤ ꯀꯨꯏꯔꯦ
ꯎꯝ
ꯑꯩ ꯄꯩꯁꯥ ꯂꯩꯗ꯭ꯔꯤꯉꯥꯏꯗꯒꯣ ꯆꯞ ꯆꯥꯔꯦ ꯑꯗꯨ ꯂꯧꯔꯒ ꯑꯩ ꯌꯣꯟꯊꯣꯛꯀꯦ
ꯄꯣꯠꯇꯜꯗ ꯂꯤꯁꯤꯡ ꯑꯃ ꯑꯃ ꯍꯥꯏꯔꯒꯒꯣ